ꯑꯥ ꯇꯔꯦ ꯇꯔꯦ ꯇꯔꯦ
ꯋꯥꯔꯤꯁꯤ ꯑꯗꯨꯝ ꯁꯥꯟꯅꯃꯟꯗꯅ
ꯎꯝ ꯂꯩꯁꯤꯜꯂꯛꯇꯕ
ꯑꯩꯉꯣꯟꯗ ꯄꯤꯔꯝꯗꯦ ꯍꯥꯏꯕ ꯌꯥꯔꯦ ꯑꯗꯨ ꯄꯨꯔꯣ ꯀꯩꯗꯧꯔꯦ ꯅꯪ ꯑꯉ ꯑꯃꯨꯛ ꯌꯥꯎꯁꯤꯜꯂꯛ ꯑꯩ ꯑꯃꯨꯛ ꯌꯥꯎꯁꯤꯜꯂꯛꯇꯁꯨ ꯑꯗꯨꯝ ꯄꯣꯔꯣ ꯋꯥꯏ ꯁꯪꯗꯅꯁꯨ ꯅꯨꯄꯤ ꯅꯨꯡꯁꯤꯕꯤꯔꯣ ꯀꯥꯗꯦꯟ ꯅꯨꯡꯁꯥ ꯁꯥꯥꯕꯁꯤꯗ ꯅ ꯅꯪꯒꯗꯨꯗ ꯄꯣꯔꯣ ꯑꯗꯨꯒ ꯇꯨꯝꯍꯜꯂꯣ ꯋꯥꯔꯤ ꯁꯥꯟꯅꯕꯅꯦ ꯀꯔꯤ ꯋꯥꯔꯤ ꯁꯥꯟꯅꯗꯣꯏꯅꯣ ꯈꯪꯖꯤꯜꯂꯛꯇꯕꯗꯣ ꯑꯃꯨꯛꯇꯪꯒ ꯁꯥꯟꯅꯈꯤꯁꯦ ꯑꯅꯤꯔꯛ ꯁꯥꯟꯅꯁꯩ
ꯌꯥꯏꯑꯦ ꯅꯪꯩꯅ ꯃꯌꯥꯝ ꯋꯥꯠꯂꯝꯉꯤꯅꯤ ꯑꯩꯗꯤ ꯁꯤ ꯅꯪꯗꯤ ꯁꯤ ꯁꯤ ꯁꯤꯒꯤꯁꯦ ꯄꯥꯔꯒ ꯑ ꯁꯤ ꯂꯣꯏꯔꯒ ꯃꯔꯤꯈꯛꯇ ꯉꯥꯏꯗꯣꯏ
ꯌꯥꯝꯗ꯭ꯔꯦ ꯑꯗꯨꯗꯤ ꯅꯪꯒꯤꯅꯦ
ꯎꯝ ꯍꯝ ꯅꯣꯏ ꯃꯥꯅ ꯇꯧꯕꯗꯤ ꯌꯥꯗ꯭ꯔꯣꯅ
ꯑꯩꯈꯣꯏ ꯃꯥꯥꯗꯅꯣ ꯑꯩꯈꯣꯏ ꯃꯥꯒ ꯀꯔꯤ ꯋꯥꯔꯤꯔꯤ ꯁꯥꯟꯟꯅꯗꯣꯏꯅꯣꯈꯣꯏ ꯃꯥꯅ ꯊꯕꯛ ꯍꯦꯟꯟꯖꯦ ꯃ ꯃꯥꯥꯏꯥꯏ ꯂꯩꯔ ꯐꯣꯟ ꯑꯃꯃꯨꯛ ꯂꯥꯡꯅꯤ ꯑꯃꯃꯨꯛ ꯂꯥꯡꯅꯤ
ꯑꯝ ꯍꯣꯏꯅꯦ ꯊꯕꯛ ꯑꯗꯨꯗꯥꯥꯏ ꯆꯟꯕꯗ ꯌꯥꯄꯠꯇꯦ
ꯃꯗꯤ ꯐꯣꯟ ꯉꯥꯛꯇ ꯈꯥꯡꯗꯕꯅꯤꯅ ꯇꯧꯕ ꯌꯥꯔꯣꯏꯑꯕ
ꯎꯝ
ꯗꯅ
ꯕꯤ ꯑꯥꯏ ꯕꯤ ꯑꯣꯏꯔꯤꯕꯅꯤꯅ
ꯂꯩꯀꯥ ꯍꯥꯏꯒꯤ ꯑꯔꯦꯝꯕ ꯚꯤ ꯑꯥꯏ ꯄꯤꯅꯤ ꯑꯣꯏꯔꯤꯁꯦ
ꯃꯌꯥꯝꯒꯤ ꯁꯦꯕꯥ ꯇꯧꯒꯦꯗꯤ ꯈꯔꯁꯨ ꯀꯠꯊꯣꯛꯇ
ꯌꯥꯅꯤ ꯐꯠꯇꯕꯁꯨ ꯑꯩꯈꯣꯏꯗ ꯑꯗꯨꯝ ꯇꯥꯕ
ꯎꯝ ꯃꯥꯅꯦ ꯇꯥ ꯑꯗꯨꯅꯦ
ꯑꯣ ꯎ ꯃꯤꯗꯤꯅꯤ ꯆꯧꯀꯥ ꯁ ꯁꯨꯗꯗꯥꯏꯅꯦ
ꯍꯥꯥ
ꯅ ꯏꯖꯧꯀꯥꯗ ꯁꯨꯗꯗꯥꯥꯏꯅꯦ
ꯁꯨꯗꯦ ꯑꯩꯈꯣꯏꯗꯤ ꯑꯩꯈꯣꯏꯗꯤ ꯆꯥꯎꯈꯠꯂꯦ ꯁꯤꯇꯤ ꯆꯤꯡꯉꯦ ꯑꯗꯨꯅ ꯖꯣ ꯀꯥꯔ ꯁꯨꯗꯦ
ꯑꯩꯣꯏ ꯁ꯭ꯋꯥꯏꯗ ꯔꯤꯖꯣꯕ ꯀꯥꯔꯗ ꯁꯨ ꯁꯨꯗꯅ ꯄꯩꯁꯥ ꯃꯌꯥꯝ ꯍꯪꯅꯔꯤ ꯊꯕꯛꯇꯤ ꯁꯨꯗꯕꯤꯗ ꯐꯣꯇꯣꯇꯪ ꯅꯝꯃꯒ
ꯑꯗꯨꯅꯦ ꯑꯗꯣ ꯑꯗꯨꯃꯥꯏꯅ ꯇꯧꯕꯗꯣ ꯄꯩꯁꯥꯁꯨ ꯐꯪꯕ ꯊꯕꯛꯁꯨ ꯈꯔ ꯁꯨꯔꯗꯤ ꯂꯩꯀꯥꯏ ꯈꯨꯟꯁꯨ ꯅꯥꯟꯍꯧꯔꯣꯏꯗ꯭ꯔꯥ
ꯎꯝ
ꯀꯣꯛ ꯑꯝꯇ ꯂꯩꯅꯗꯦ ꯃꯤꯁꯤꯡꯁꯦ ꯈꯪꯗꯦꯗ
ꯎꯝ ꯍꯟꯗꯛꯇꯤ ꯖꯣ ꯖꯣꯕꯀꯥꯔꯗꯁꯨ ꯗꯨꯝ ꯇꯣꯏꯅꯤ ꯑꯗꯨꯝ ꯂꯥꯛꯑꯦꯗꯅ ꯃꯨꯛꯃꯨꯛ ꯐꯪꯕꯗꯨ ꯈꯔ ꯈꯔ ꯑꯗꯨꯝ ꯌꯥꯝ ꯐꯪꯉꯤꯅꯤꯅ ꯅꯣꯏ ꯑꯗꯨꯁꯨ ꯁꯨꯔꯗꯤ ꯑꯗꯨꯝ ꯐꯪ ꯌꯥꯕꯖꯥꯠꯅꯤ
ꯎꯝ ꯑꯩꯈꯣꯏꯗꯤ ꯁꯨꯗꯕꯅꯤꯅ ꯑꯗꯨꯅꯤ ꯏꯕꯦꯝꯃ ꯖꯣꯕ ꯀꯥꯔꯗ ꯁꯨꯕꯩꯗꯃꯛꯇ ꯖꯦꯂꯤꯅꯥ ꯍꯣꯏ ꯀꯣꯂꯦꯖꯀ ꯀ ꯀꯥꯕꯤꯗ꯭ꯔꯤꯗꯣ
ꯑꯗꯨꯅꯦ ꯄꯩꯁꯥꯗꯣ ꯐꯪꯉꯕꯅꯤꯅ ꯄꯩꯁꯥꯗꯣ ꯐꯪꯉꯕꯅꯤꯅ ꯀꯣꯂꯦꯖ ꯆꯠꯄꯩ ꯃꯍꯨꯠ ꯑꯗꯨꯅꯦ ꯅꯨꯡꯉꯥꯏꯔꯦ ꯅꯠꯇ꯭ꯔꯥ
ꯅꯪꯗꯤ ꯌꯥꯎꯗ꯭ꯔꯣ ꯖꯣꯕꯀꯥꯔꯗ ꯁꯨꯨꯕ
ꯌꯥꯎꯗꯦꯗ ꯑꯩꯗꯤ ꯖꯣꯀꯥꯠ ꯁꯨꯕ ꯀꯩꯅꯣ ꯇꯧꯗꯦꯌꯦ ꯃꯤꯡ ꯄꯥꯟꯗ꯭ꯔꯤꯉꯩ ꯖꯣꯀꯥꯠꯇ ꯄꯥꯟꯗ꯭ꯔꯤꯅꯤꯅ ꯁꯨꯕ ꯆꯠꯄ ꯌꯥꯔꯦꯌꯦ
ꯑꯣ
ꯅꯣꯏ ꯖꯦꯂꯤꯅꯥ ꯍꯣꯏꯒꯤꯗꯨꯗꯤ ꯑꯃ ꯃꯤ ꯑꯅꯤ ꯑꯅꯤ ꯄꯥꯟꯕꯒ ꯂꯩꯕꯗꯣ ꯑꯗꯨꯒꯨꯝꯕꯅ ꯄꯥꯜꯂꯝꯒꯅꯦꯕ ꯑꯗꯨꯅ ꯑꯣꯏꯔꯝꯒꯅꯤ
ꯕꯣꯇꯔ ꯆꯟꯗ꯭ꯔꯗꯤ ꯖꯣꯕꯀꯥꯠ ꯄꯥꯗꯕ꯭ꯔꯕ
ꯍꯨꯝ ꯅꯠꯇꯦ
ꯍꯥꯟꯅ ꯕꯣꯇꯔ ꯆꯜꯂꯀꯥꯟ ꯆꯍꯤ ꯁꯨꯔꯀꯥꯟꯗ ꯖꯣꯕꯀꯥꯔꯠ ꯄꯥꯟꯗꯣꯏ ꯅꯠꯇ꯭ꯔꯣ
ꯑꯣꯏꯔꯝꯃꯣꯏꯍꯦ
ꯆꯍꯤ ꯁꯨꯗ꯭ꯔꯁꯨ ꯄꯥꯟ ꯌꯥꯕ꯭ꯔꯕ
ꯌꯥꯔꯝꯒꯅꯤ ꯃꯤ ꯂꯩꯇ꯭ꯔꯗꯤ
ꯎꯝ
ꯚꯣꯇꯔꯁꯨ ꯆꯟꯗ꯭ꯔꯤ ꯇꯧꯔꯤꯁꯦ ꯐꯣꯠꯇꯤ ꯀꯨꯏꯔꯝꯃꯔꯣꯏ
ꯚꯣꯠ ꯃꯊꯪ ꯆꯍꯤꯗ ꯍꯥꯏꯒꯨꯝ ꯇꯧꯗꯥꯏꯅꯦ ꯃꯊꯪ ꯆꯍꯤꯒꯤ ꯃꯥꯔꯁ ꯍꯥꯏꯕ꯭ꯔꯥ ꯖꯟ ꯐꯦꯕꯋꯥꯔꯤ ꯍꯥꯏꯕ꯭ꯔꯥ
ꯎꯝ ꯀꯨꯏꯔꯝꯃꯔꯣꯏꯕ
ꯚꯣꯠ ꯑꯆꯧꯕꯗꯣ ꯚꯣꯠ ꯃꯆꯥꯒ ꯄꯨꯟꯅ ꯇꯧꯕ꯭ꯔꯥ ꯀꯃꯥꯏꯅ ꯇꯧꯒꯦ
ꯇꯧꯗꯦ ꯕꯣꯠ ꯃꯆꯥꯗꯤ ꯕꯣꯠ ꯃꯆꯥꯗꯤ ꯇꯧꯈꯤꯔꯣꯏ
ꯚꯣꯠ ꯃꯆꯥꯅ ꯀꯔꯝ ꯀꯥꯟꯅ ꯇꯧꯗꯣꯏꯕ
ꯚꯣꯠ ꯃꯆꯥꯁꯤ ꯇꯧꯕ ꯌꯥꯗ ꯂꯩꯔꯤ
ꯎꯝ
ꯀꯨꯏꯔ ꯀꯩꯅꯣ ꯑꯩꯈꯣꯏ ꯃꯥ ꯍꯣꯏ ꯄꯥꯏꯈꯠꯂꯛꯏ ꯆꯍꯤ ꯇꯥꯝ ꯑꯅꯤꯔꯛ ꯁꯨꯔꯝꯃꯅꯤ ꯕꯣꯠ ꯂꯦꯞꯇꯕꯤ ꯑꯗꯨꯝ ꯄꯥꯏꯔ ꯂꯩꯔꯤ ꯍꯥꯏꯗꯤ ꯎꯄꯥꯏ ꯂꯩ ꯇꯦ ꯇꯥꯝ ꯑꯅꯤꯔꯛ ꯑꯅꯤꯔꯛ ꯎꯝ ꯇꯥꯝ ꯑꯅꯤꯔꯛꯇ ꯑꯣꯏꯔꯝꯃꯣꯏ ꯇꯥꯝ ꯑꯃꯨꯔꯛ ꯑꯣꯏꯔꯝꯒꯅꯤ ꯑꯃꯨꯔꯛ ꯁꯨꯗꯣꯏ ꯇꯧꯔꯝꯃꯅꯤ ꯀꯩꯅꯣ ꯇꯧꯗꯕꯒꯤ ꯀꯔꯤ ꯀꯔꯤ ꯀꯔꯤ ꯚꯣꯠ ꯂꯦꯞꯄ ꯀꯩꯅꯣ ꯇꯧ ꯇꯧꯕ ꯌꯥꯗꯕꯗꯒꯤ ꯑꯗꯨꯝ ꯄꯥꯏꯔ ꯂꯩꯕꯗꯣ ꯑꯗꯨꯅ ꯅꯣꯏ ꯃ꯭ꯌꯨꯅꯤꯁꯤꯄꯥꯜꯒꯤ ꯍꯥꯟꯅ ꯇꯧꯗ꯭ꯔꯗꯤ ꯌꯥꯗꯦ ꯍꯥꯏꯕ꯭ꯔꯥ ꯈꯣꯠꯇꯦ ꯍꯥꯏꯕ꯭ꯔꯥ ꯑꯗꯨꯒꯤꯇꯅ ꯂꯩꯕꯅꯤꯅꯦ
ꯇꯧꯗꯦ ꯑꯈꯣꯏ ꯁꯥꯏꯗꯁꯨ ꯚꯣꯠꯀ ꯄꯨꯝꯕꯒꯤ ꯃꯅꯤꯄꯨꯔ ꯄꯨꯝꯕꯒꯤ ꯇꯧꯗꯕ ꯅꯠꯇ꯭ꯔ
ꯇꯧꯗꯕ ꯋꯥꯏ ꯁꯪꯉꯦꯗ ꯇꯧꯗꯕꯤ ꯑꯗꯨꯝ ꯈꯔ ꯄꯥꯏ ꯂꯩꯕꯁꯤꯅ
ꯁꯪꯉꯦ ꯁꯪꯉꯦ
ꯍꯟꯗꯛꯇꯤ ꯇꯧꯗ꯭ꯔ ꯈꯪꯗꯦꯅꯦ ꯑꯁ ꯇꯜꯂꯦꯕ ꯑꯩꯗꯤ ꯃꯣꯏ ꯇꯧꯕꯗ ꯋꯥꯏꯌꯥꯝ ꯆꯤꯜꯂꯦꯕ
ꯂꯩꯐꯝ ꯇꯨꯝꯐꯝ ꯆꯥꯐꯝ ꯈꯪꯗꯦꯕ ꯅꯠꯇ꯭ꯔꯥ
ꯑ
ꯁꯥꯟꯇꯤ ꯄꯥꯝꯖꯕꯗꯤ ꯁꯥꯟꯇꯤ ꯐꯪꯗꯦꯕ
ꯏꯤꯡꯗꯧꯛ ꯆꯪꯈꯅꯤ ꯑꯃꯗꯧꯛ ꯆꯪꯒꯅꯤ ꯆꯠꯂ ꯌꯥ
ꯎ ꯅꯪꯒꯤ ꯃꯔꯛ ꯃꯔꯛꯇꯒ ꯈꯜꯂꯛꯇ꯭ꯔꯥ
ꯀꯔꯤ
ꯑꯗꯨ ꯅ ꯍꯥꯏꯗꯤ ꯎ ꯑꯩꯈꯣꯏ ꯇꯥꯏꯕꯪꯄꯥꯟ ꯂꯩꯔꯤꯁꯦ
ꯎꯝ
ꯅꯪꯅ ꯈꯪꯉꯤꯁꯦ ꯍꯥꯏꯗꯤ ꯅꯪꯅ ꯈꯪꯉꯤ ꯖꯒꯥꯁ ꯅꯪꯅ ꯄꯣꯛꯂꯛꯄ ꯅꯪꯅ ꯒ꯭ꯌꯥꯟ ꯇꯥꯔꯛꯄꯗꯩꯅ ꯅꯪ ꯁꯤꯕꯅ ꯁꯤꯕ ꯂꯩꯔꯤꯁꯤꯕꯣ ꯈꯛꯇꯅ‌ꯦ ꯅꯪ ꯒꯌ‍꯭ꯥꯟ ꯇꯥꯗ‌ꯣꯏꯁꯤ ꯅꯠꯇ꯭ꯔꯥ
ꯎꯝ
ꯑꯇꯩꯈꯩꯁꯤꯗꯤꯅꯪ ꯑꯝꯇ ꯈꯪꯉꯔꯣꯏꯗꯕ ꯎꯔꯔꯣꯏꯗꯕꯅꯦꯕ
ꯎꯡ
ꯑꯗꯨꯗꯤ ꯑꯇꯩ ꯂꯩꯔꯤꯁꯤꯡꯁꯦ ꯑꯁꯦꯡꯕ ꯑꯣꯏꯖꯥꯠꯂꯥ ꯅꯠꯇ꯭ꯔꯒ ꯅꯪ ꯈꯛꯇꯔ ꯁꯦꯡꯉꯤꯁꯦ ꯒꯌ꯭ꯥꯟ ꯇꯥꯕꯔ‌ꯣ ꯑꯩꯅꯥ ꯍꯥꯏꯖ‌ꯦ
ꯇꯥꯏ ꯇꯥꯏ
ꯈꯜꯂꯛꯇ꯭ꯔꯣ ꯃꯔꯛ ꯃꯔꯛꯇꯒ ꯅꯪꯗꯤ
ꯈꯟꯗ‌ꯦ
ꯑꯩ ꯉꯔꯥꯡꯗꯩ ꯈꯜꯂꯝꯃꯤꯅꯦ ꯀꯃꯥꯏꯅ ꯇꯧꯔꯒ ꯀꯃꯥꯏꯅ ꯇꯧꯔꯒ ꯄ꯭ꯔꯤꯊꯤꯕꯤꯁꯦ ꯌꯥꯔ꯭ꯛ ꯇꯧꯔꯤꯅꯣꯅ ꯀꯩꯒꯤꯗꯃꯛꯇꯅꯣ ꯑꯩꯈꯣꯏ ꯌꯥꯝ ꯀꯟꯅ ꯍꯣꯠꯅꯅꯔꯤꯁꯦꯅ ꯑꯗꯣ ꯀꯩꯝ ꯈꯪꯕ ꯅꯪꯅ ꯅꯪꯅ ꯐꯥꯎꯕ ꯑꯩꯅ ꯑꯩ ꯅꯪ ꯅꯪ ꯑꯣꯏꯅ ꯑꯩꯁꯦ ꯑꯝꯇ ꯍꯤꯡꯗꯦꯗꯅ
ꯎꯝ
ꯑꯩꯅ ꯍꯤꯡꯉꯛꯏꯁꯦ ꯑꯩ ꯑꯣꯏꯅ ꯅꯠꯇ꯭ꯔꯥ ꯑꯗꯨꯝ ꯑꯩꯅꯥ ꯍ‌ꯦꯛ ꯒꯌ꯭ꯥꯟ ꯇꯥꯔꯛ ꯇꯥꯔꯛꯄꯗꯩꯅ ꯍꯧꯖꯤꯛꯐꯥꯎ ꯍꯤꯡꯉꯛꯏꯁꯦ ꯑꯩ ꯑꯣꯏꯅ ꯑꯗꯨꯝ ꯍꯤꯡꯉꯛꯏꯅꯦꯕ
ꯃꯥꯅꯤ
ꯑꯗꯨꯗꯤ ꯄ꯭ꯔꯤꯊꯤꯕꯤꯁꯦ ꯑꯩ ꯈꯛꯀꯤ ꯑꯣꯏꯔꯝꯃꯗꯤ ꯀꯃꯥꯏꯅ ꯇꯧꯕꯥ ꯅꯪꯁꯨ ꯅꯪꯈꯛ ꯑꯣꯏꯅ ꯑꯗꯨꯝ ꯍꯤꯡꯕꯅꯤ ꯄ꯭ꯔꯤꯊꯤꯕꯤꯗ ꯅꯪꯈꯛ ꯑꯣꯏꯔꯝꯃꯗꯤ ꯀꯃꯥꯏꯅ ꯇꯧꯕ ꯑꯇꯩꯈꯩꯁꯦ ꯑꯁ‌ꯦꯡꯗꯕ ꯉꯥꯛ ꯑꯣꯏꯔꯝꯃꯗꯤ ꯈꯟꯅꯥꯅꯤꯡꯉꯥꯏ ꯑꯣꯏꯗ꯭ꯔꯣ
ꯁꯤꯁꯨ ꯈꯟꯅꯥꯅꯤꯡꯉꯥꯏ ꯑꯣꯏꯕ ꯌꯥꯕꯅꯦ
ꯏꯁ ꯀꯣꯞ ꯌꯥꯝ ꯁꯥꯏꯗ ꯑꯗꯨ ꯌꯥꯝ ꯉꯛꯑꯦ ꯍꯥꯏꯕ ꯑꯇꯩꯈꯩꯁꯤ ꯁꯥꯖꯟꯅꯕ ꯀꯩꯅꯣ ꯉꯥꯛꯇ ꯑꯣꯏ ꯂꯩꯔꯕ ꯃꯤ ꯉꯥꯛꯇ ꯑꯣꯏ ꯂꯩꯔꯃꯗꯤ ꯀꯃꯥꯏꯅ ꯇꯧꯕ
ꯑꯣꯏꯔꯝ ꯑꯣꯏꯔꯝꯃꯦ ꯀꯔꯤꯗꯤ ꯎꯄꯥꯏ ꯂꯩ
ꯑꯩꯒꯤ ꯑꯩꯒꯤ ꯄꯨꯟꯁꯤꯒꯤ ꯂꯤꯂꯥꯁꯤꯗ ꯅꯪꯒꯗꯤ ꯁꯨꯃꯥꯏꯅ ꯋꯥ ꯉꯥꯡꯍꯟꯅꯕ ꯊꯋ‌ꯣꯟꯀꯤ ꯌꯥꯎꯍꯜꯂꯝꯕꯔ ꯑꯣꯏꯔꯝꯃꯗꯤ ꯀꯃꯥꯏꯅ ꯇꯧꯅꯤ
ꯅꯪꯒꯤꯗꯨꯗꯤ ꯅꯪꯒꯤꯗꯨꯗꯤ ꯁꯥꯏꯀꯣꯂꯣꯖꯤꯒꯤ ꯑꯣꯏꯕ ꯃꯑꯣꯡꯗ ꯐꯤꯂꯝ ꯑꯃ ꯄꯨꯊꯣꯛ ꯌꯥꯔꯅꯤ
ꯈꯪꯗꯦꯗ ꯃꯤ ꯃꯌꯥꯝ ꯑꯃꯁꯨ ꯈꯟꯅꯔꯝꯒꯅꯤꯀꯣ ꯁꯨꯃꯥꯏꯅ
ꯈꯟꯕ ꯌꯥꯔꯝꯒꯅꯤ ꯅꯪ ꯃꯪꯗꯒ ꯃꯪꯉꯨꯔꯕ ꯑꯗ‌ꯣ
ꯃꯪꯗꯦꯗ ꯃꯤꯁꯤꯕꯨ ꯃꯤ ꯃꯤꯁꯤ ꯀꯗꯥꯏꯗ ꯀꯃꯥꯏꯅ ꯇꯧꯔꯒ ꯀꯩꯅꯣ ꯈꯪꯗꯦ ꯀꯩꯅꯣ ꯈꯪꯗꯦꯗꯣ ꯒ꯭ꯌꯥꯟ ꯇꯥꯗꯦ ꯀꯩ ꯀꯩ ꯍꯥꯏꯗꯣꯏꯅꯣꯅ ꯍꯥꯏꯕ ꯇꯧꯕꯝ ꯈꯪꯗꯕ ꯑꯃ ꯐꯥꯎꯋꯤ ꯀꯩ ꯍꯥꯏꯔꯒ ꯐꯣꯡꯗꯣꯛꯇꯣꯏꯅꯣ ꯈꯪꯗꯕ ꯏꯍꯨꯜ ꯑꯃ ꯐꯥꯎꯏꯤ
ꯅꯪ ꯌꯥꯝ ꯂꯨꯅ ꯈꯟꯖꯤꯜꯂꯍꯦ
ꯌꯥꯝ ꯂꯨꯅꯥ ꯈꯟꯖꯟꯕꯥ ꯅꯠꯇ‌ꯦꯌ‌ꯦ ꯌꯥꯝ ꯂꯨꯅ ꯈꯟꯖꯤꯟꯕ ꯅꯠꯇꯦ ꯑꯩꯅ ꯂꯥꯏꯅ ꯈꯟꯗꯣꯛꯏꯅꯦ ꯑꯩꯒꯤꯁꯦ ꯂꯨꯞ ꯍꯣꯜ ꯑꯃ ꯊꯤꯔꯛꯏꯅꯦ ꯑꯗ‌ꯣꯏ ꯇꯔꯗꯤ ꯄ꯭ꯔꯤꯊꯤꯕꯤꯁꯦ ꯑꯩ ꯈ ꯈꯛꯀꯤ ꯑꯣꯏꯇꯥꯔꯗꯤ ꯑꯩꯅ ꯇꯧꯅꯤꯡꯕ ꯇꯧꯕꯗ ꯑꯀꯤꯕ ꯂꯩꯇ ꯌꯥꯔ‌ꯦ ꯅꯠꯇ꯭ꯔꯥ
ꯂꯩꯥꯏꯇ ꯌꯥꯔꯦ ꯅꯨꯡꯗꯤ ꯅꯨꯡꯉꯥꯏꯔꯣꯏꯌꯦꯗꯣ ꯊꯤꯡꯕꯤꯅꯕ ꯂꯩꯇꯕ ꯑꯗꯨꯗꯤ ꯑꯩꯅ ꯇꯧꯅꯤꯡ ꯇꯧꯅꯤꯡꯉꯗ ꯇꯧꯔꯛꯑꯦ
ꯇꯧꯅꯤꯡ ꯇꯧꯅꯤꯡ ꯇꯧꯕ ꯍꯥꯏꯗꯤ ꯂꯩꯗꯅ ꯃꯤ ꯍꯥꯠꯄ ꯐꯠꯇꯕ ꯊꯕꯛ ꯇꯧꯕꯩ ꯋꯥ ꯅꯠꯇꯕ ꯑꯩꯈꯣꯏꯅ ꯀꯩꯅꯣꯝ ꯇꯧꯕꯗ ꯏꯁꯇꯦꯖꯇ ꯀꯥꯈꯠꯄꯗ ꯑꯗꯒꯤꯗꯤ ꯀꯩꯅꯣꯝꯃ ꯃꯤ ꯑꯃ ꯎꯅꯕꯗ ꯑ ꯃꯤ ꯂꯝꯉꯥꯟ ꯆꯠꯄꯗ ꯑꯀꯤꯕ ꯐꯥꯎꯔꯤꯁꯦ
ꯎꯝ
ꯁꯤꯐꯥꯎꯗꯨꯗ ꯌꯥꯕ ꯄꯣꯠꯅꯦꯕ ꯅꯠꯇ꯭ꯔꯥ
ꯃꯥ
ꯁꯤꯗꯕ ꯈꯛꯀꯤꯅꯦ ꯑꯩꯈꯣꯏ ꯍꯤꯡꯉꯤꯁꯦ ꯑꯗꯨꯗꯨꯁ ꯁꯤꯤꯈ꯭ꯔ ꯃꯇꯨꯡꯗ ꯀꯩ ꯂꯩꯍꯧꯗꯣꯏꯅꯣꯁꯨ ꯑꯩꯅ ꯈꯪꯕ ꯅꯠꯇꯦꯕ ꯑꯩ ꯑꯩ ꯌꯦꯛ ꯁꯤꯕ ꯃꯤꯀꯨꯞ ꯑꯗꯨꯗ ꯄ꯭ꯔꯤꯊꯤꯕꯤ ꯄꯨꯝꯕꯁꯦ ꯇꯨꯡꯈ꯭ꯔꯗꯤ ꯀꯃꯥꯏꯅ ꯇꯧꯅꯤ ꯑꯩ ꯈꯛꯀꯤ ꯁꯦꯝꯕ ꯄ꯭ꯔꯤꯊꯤꯕꯤ ꯑꯣꯏꯕꯒꯤ ꯅꯠꯇ꯭ꯔꯒ ꯑꯩ ꯑꯩ ꯄꯣꯛꯂꯛꯄ ꯃꯤꯀꯨꯞꯗꯨꯗ ꯄ꯭ꯔꯤꯊꯤꯕꯤ ꯄꯨꯝꯕ ꯁꯦꯝꯃꯛꯄ ꯑꯣꯏꯔꯝꯃꯗꯤ ꯀꯃꯥꯏꯅ ꯇꯧꯅꯤ ꯃꯃꯥꯡꯗ ꯂꯩꯈꯤꯕ ꯋꯥꯈꯩꯗꯨꯗꯤ ꯃꯃꯥꯡꯗ ꯂꯩꯈꯤꯕ ꯋꯥꯈꯩꯗꯗꯤ ꯑꯩꯅ ꯃꯣꯏꯅ ꯁꯨꯝ ꯋꯥꯔꯤ ꯁꯥꯖꯤꯜꯂ ꯊꯝꯕ ꯑꯣꯏꯔꯝꯃꯗꯤ ꯎꯍꯧꯕꯁꯨ ꯅꯠꯇꯦ
ꯑꯥ
ꯁꯥꯖꯟꯕ ꯋꯥꯔꯤ ꯑꯣꯏꯔꯝꯕ ꯌꯥꯏ ꯅꯠꯇ꯭ꯔꯅꯦ
ꯌꯥꯏ ꯌꯥꯏ ꯐꯤꯂ ꯃ ꯄꯨꯊꯣꯛꯑꯣ ꯁꯤꯔꯥ
ꯅꯪ ꯏꯔꯛꯑꯣ ꯑꯩꯗꯤ ꯏꯕꯗꯤ ꯍꯩꯇꯦ
ꯑꯦ ꯅꯪ ꯏꯒꯗꯕꯅꯦ ꯑꯗꯨꯗꯤ ꯑꯩ ꯏꯕꯨꯗꯤ ꯑꯩ ꯏꯕꯨꯗꯤ ꯐꯖꯔꯦ ꯅꯪꯒꯤ ꯋꯥꯍꯩ ꯋꯥꯇꯥꯁꯤꯡꯅ ꯁꯤꯖꯤꯟꯅꯔꯒ
ꯄꯩꯁꯥꯗꯤ ꯄꯩꯁꯥꯗꯤ ꯌꯦꯡꯉꯅꯤ ꯑꯁ ꯈꯪꯗꯦꯗ ꯑꯉꯛꯄ ꯑꯉꯛꯄ ꯉꯇ ꯑꯃ ꯃꯐꯝ ꯑꯃꯗ ꯌꯦꯡꯉꯨꯔꯦ ꯑꯉꯛꯄ ꯃꯐꯝ ꯑꯗ ꯌꯦꯡꯉꯨꯔꯦ ꯑꯉꯛꯄ ꯑꯩꯈꯣꯏꯒꯤ ꯋꯦꯇꯤꯡ ꯁꯦꯠꯇꯣ ꯈꯪꯕ꯭ꯔꯥ ꯃꯅꯤꯡꯗ ꯋꯦꯇꯤꯡ ꯁꯦꯠ ꯑꯃ ꯂꯩꯕꯗꯣ ꯇꯤꯡ ꯁꯔ ꯃꯈꯣꯡ ꯎ ꯎꯄꯥꯝꯕꯤ ꯑꯃ ꯍꯧꯕꯗꯣ ꯃꯨꯟꯅꯗꯤ ꯈꯪꯉꯝꯃꯔꯣꯏ ꯈꯪꯕ꯭ꯔꯥ ꯎ ꯄꯝꯕꯤ ꯑꯃ ꯍꯧꯕꯗ
ꯈꯪꯉꯦ
ꯑꯗꯨ ꯎꯄꯥꯝꯕꯤꯗꯨꯒꯤꯒꯨ ꯑꯗꯨ ꯎꯄꯥꯝꯕꯤ ꯒꯨꯟ ꯃꯣꯍꯣꯔ ꯃꯥꯟꯕꯗꯣ ꯒꯨ ꯃꯨꯍꯣꯔꯗꯤ ꯅꯠꯇꯦꯕꯀꯣ ꯑꯗ ꯄꯥꯝꯕꯤꯗꯨꯒꯤ ꯃꯅꯨꯡꯗ ꯈꯣꯡꯅꯥꯡ ꯑꯆꯧꯕ ꯑꯃ ꯍꯧꯍꯧꯋꯕ ꯑꯩꯅꯅꯦ ꯁꯤ ꯈꯣꯡꯅꯥꯡꯁꯦ ꯀꯗꯥꯏꯗꯒꯤ ꯍꯧꯔꯛꯏꯅꯣꯅ ꯎ ꯌꯦꯡ ꯀꯥꯟꯗꯅꯦ ꯈꯪꯕ꯭ꯔꯥ ꯎ ꯐꯥꯡꯕꯤꯗ ꯃꯅꯪꯝꯍꯥ ꯑꯣꯏꯕ ꯂ ꯂꯩ ꯃ꯭ꯔ
ꯏ ꯍꯧꯖꯤꯦ ꯗ
ꯈꯪꯗꯦꯕ ꯑꯉꯛꯄꯩ ꯑꯉꯛꯄ ꯉꯇꯅꯤꯕ ꯑꯃꯃ ꯈꯟꯕꯨ ꯈꯟꯖꯤꯜꯂꯨꯔꯗꯤꯅꯦ ꯑꯁ ꯈꯪꯗꯦ ꯌꯥꯝ ꯉꯛꯏꯗꯩꯗꯤ ꯇꯜꯂꯤꯔ ꯌꯥꯝ
ꯈꯜꯂꯨ ꯍꯥꯏꯅꯗ ꯄꯨꯡꯕꯨꯗꯤ ꯁꯨꯔꯦꯣ ꯁꯤꯕꯂꯥꯅ ꯅꯪ ꯅꯪꯒ ꯑꯃꯨꯛ ꯁꯥꯟꯅꯖꯔ ꯍꯣꯔꯦꯟ ꯑꯃꯨꯛ ꯁꯥꯟꯅꯁꯤꯔꯣ ꯑꯩꯗꯤ ꯔꯥꯎꯟ ꯑꯔꯤꯔꯛ ꯁꯥꯟꯅꯁꯤꯔꯣ ꯑꯩꯅ ꯈꯟꯕꯅꯦ
ꯌꯥꯏ ꯌꯥꯌꯦ
ꯑꯣ ꯃꯥꯒ ꯑꯃꯛ ꯍꯦꯛ ꯁꯥꯟꯅꯕꯤꯔꯣ ꯑꯩ ꯍꯣꯔꯦꯟ ꯅ ꯉꯥ ꯂꯩꯔꯒ ꯑꯃꯨꯛ ꯅꯪ ꯁꯪꯕꯩꯗꯨꯗ ꯇꯧꯔꯛꯑꯣꯅ ꯍꯥꯏꯔꯝꯃꯣ ꯑꯩꯉꯣꯟꯗ ꯇꯧꯔꯛꯀꯦ ꯑꯗꯨꯒ
ꯍꯣꯏ ꯍꯣꯏ
ꯍꯣꯏ ꯍꯣꯏ ꯊꯝꯃꯒꯦ ꯊꯝꯃꯒꯦ ꯃꯗꯗꯤ ꯊꯝꯃꯦ ꯊꯝꯃꯦ ꯔꯣꯁꯨꯂꯥꯗꯣꯞꯇ ꯇꯧꯕꯤꯌꯨꯅꯦ ꯑꯩ ꯄꯥꯎ ꯐꯥꯎꯅꯦ ꯑꯩ
ꯍꯣꯏ
ꯎꯝ ꯊꯝꯃꯦ ꯊꯝꯃꯦ